ꯑꯩꯗ ꯃꯥꯄꯜꯗꯩ ꯆꯠꯈꯤ ꯍꯥꯏꯕ
ꯅ ꯅꯪ ꯉꯁꯥꯏꯅ ꯅꯪꯅ ꯍꯥꯏꯗꯨꯗꯤ ꯄꯨꯡ ꯃꯥꯄꯟꯗꯩ ꯆꯠꯈꯤꯕ ꯍꯧꯖꯤꯛ ꯑꯦꯛꯖꯥꯝ ꯂꯣꯏꯕ ꯃꯇꯝ ꯌꯥꯎꯔꯤ ꯍꯧꯖꯤꯛꯐꯥꯎ ꯂꯥꯛꯇꯦꯅ ꯍꯥꯏꯗꯨꯗꯤ
ꯑꯩꯗꯤ ꯄꯨꯡ ꯑꯍꯨꯝ ꯍꯦꯜꯂꯦ ꯑꯦꯛꯖꯥꯝ ꯂꯣꯏꯕ ꯃꯇꯝꯗꯤ ꯌꯧꯔꯦ ꯍꯥꯏꯖꯕꯩ ꯋꯥꯅꯤ ꯃꯥꯄꯟꯗ ꯆꯠꯈꯤꯗ ꯍꯥꯏꯗꯤ ꯍꯥꯏꯒꯗꯕꯅꯤ
ꯐꯣꯟ ꯐꯣꯟ ꯐꯪꯉꯤ ꯄꯥꯏꯔꯛꯇꯦ ꯑꯗꯨꯒ ꯆꯠꯈꯤꯕꯁꯨ ꯍꯜꯂꯛꯇꯦ ꯍꯥꯏꯗꯨꯗꯤ
ꯄꯟꯖꯔꯛꯄꯅꯤ ꯃꯅꯦꯝ ꯄꯣꯛꯅ ꯗꯣꯛꯇꯔ ꯆꯠꯄ ꯑꯗꯨꯁꯨ ꯅꯪꯅ ꯍꯥꯏꯔꯛꯄꯅꯤ
ꯑꯗꯨꯕꯨꯗꯤ ꯑꯩꯅ ꯍꯥꯏ
ꯑꯗꯨꯒ ꯑꯩꯅ ꯃꯥꯄꯜꯗꯒꯤ ꯄꯟꯁꯨ ꯄꯟꯗꯅ ꯑꯩꯕꯨ ꯄꯠꯅꯥ ꯄꯤꯕꯤꯔꯤꯕ ꯀꯔꯤꯒꯤꯅꯣ
ꯃꯥꯄꯜ ꯑꯗꯨꯅ ꯁ꯭ꯀꯨꯜ ꯇꯥꯏꯃꯤꯡ ꯀꯣꯂꯦꯖ ꯇꯥꯏꯃꯤꯡꯗꯨꯗꯤ ꯅꯪ ꯍꯥꯏꯔꯝꯃꯤꯗꯅ
ꯑꯗꯨꯕꯨꯗꯤ ꯑꯩꯅ ꯍꯥꯏꯔꯤ ꯃꯁꯤꯗꯩꯁꯤꯗ ꯑꯩꯅ ꯃꯥꯄꯟꯗ ꯆꯠꯈ꯭ꯔꯦ ꯍꯥꯏꯅ ꯀꯥꯎꯋ ꯀꯥꯎꯋ ꯀꯩꯅꯣꯝ ꯇꯧꯔꯦꯅꯍꯦ
ꯈꯔ ꯐꯨꯕꯤꯗꯔꯕ
ꯐꯨꯕꯤꯔꯥ
ꯐꯔꯦ ꯐꯔꯦ ꯋꯥꯏꯦꯝ
ꯑꯗꯨꯁꯨ ꯌꯨꯝꯃꯛꯇ ꯂꯥꯛꯑꯒ ꯐꯨꯕꯣꯛ ꯉꯛꯇ ꯇꯨꯃꯤꯟꯅꯔꯒ ꯀꯥꯎꯊꯔꯛꯄ
ꯅꯌꯨꯝꯗ ꯂꯥꯛꯑꯒ ꯅꯌꯨꯝꯃꯛꯇꯗ
ꯃꯥꯅꯦ
ꯐꯔꯦ ꯐꯔꯦ ꯆꯥꯛ ꯆꯥꯔꯕ꯭ꯔꯣ
ꯆꯔꯦ
ꯀꯟꯖꯥꯡ
ꯌꯦꯟ ꯐꯨꯠꯂꯦ ꯑꯗꯨꯒ ꯊꯕꯤꯒ ꯕꯦꯂꯦꯟꯗ꯭ꯔꯤ ꯈꯔ ꯉꯥꯟꯁꯤꯜꯂꯒ
ꯑꯣ ꯑꯗꯨꯅꯔ ꯌꯨꯝꯗ ꯍꯜꯂꯛꯅꯤ ꯈꯪꯗꯕꯤ ꯆꯠꯈꯩꯁꯤꯅ
ꯅꯠꯇꯦꯍꯦ ꯃꯥ ꯌꯥꯎꯗꯦ ꯆꯥꯕ
ꯀꯌꯥ
ꯃꯥꯗꯤ ꯇꯨꯝꯃꯒ ꯂꯩꯕꯅꯤꯗ ꯑꯩꯈꯣꯏ ꯑꯩꯈꯣꯏ ꯍꯨꯝꯀꯛꯇ ꯆꯥꯕꯅꯤ
ꯇꯥꯕꯤꯕ
ꯀꯩ ꯏꯟꯁꯥꯡ ꯆꯥꯈ꯭ꯔꯕ ꯅꯪꯗꯤ
ꯑꯩꯗꯣ ꯀꯔꯤ ꯀꯔꯤ ꯀꯔꯤ ꯀꯥꯡꯁꯣꯏ ꯑꯃꯅꯦ ꯀꯥꯡꯒꯧ ꯑꯃꯅꯦ ꯆꯥꯈ꯭ꯔꯦ ꯌꯥꯣ
ꯍꯥꯎꯈ꯭ꯔꯦ ꯍꯥꯎꯈ꯭ꯔꯦ ꯑꯗꯨꯗꯤ
ꯈꯨꯍꯥꯎ ꯑꯃꯅꯤꯅꯤꯗ ꯃ ꯀꯥꯡꯁꯣꯏ ꯑꯃ ꯀꯥꯡꯒꯧ ꯑꯃꯒ ꯑꯗꯨꯁꯨ ꯀꯥꯡꯒꯧꯗꯨꯁꯨ ꯀꯔꯤ ꯀꯥꯡꯒꯧꯅꯣ ꯍꯥꯏꯕ ꯀꯥꯟꯗ ꯀꯔꯤꯌꯦꯕ ꯑ ꯆꯤꯡ ꯃꯉꯑ ꯑꯃ ꯀꯥꯡꯈ
ꯑꯩꯗꯤ ꯀꯥꯡꯉꯧꯁꯦ ꯀꯥꯡꯁꯣꯏꯕꯗꯤ ꯁꯧꯒ꯭ꯔꯤꯅ ꯍꯦꯟꯅ ꯆꯥꯟꯅꯕ ꯃꯥꯜꯂꯦ
ꯁꯧꯒꯤꯒꯁꯨ ꯍꯥꯎꯕꯅꯤ ꯍꯥꯎꯕꯗꯤ
ꯍꯥꯏꯗꯤ ꯁꯨꯝ ꯃꯄꯥꯡ ꯑꯣꯏꯕ ꯍꯥꯏꯒꯗ꯭ꯔꯥ ꯑꯗꯨꯅ ꯍꯦꯟꯅ ꯆꯥꯟꯅꯕ ꯃꯥꯜꯂꯦꯀꯣ
ꯍꯣꯏ ꯆꯅꯕ
ꯄꯥꯛꯅꯝꯕꯨ ꯆꯥꯅꯤꯡꯉꯤꯗ ꯑꯩꯗꯤ
ꯄꯥꯛꯅꯝꯁꯨ ꯍꯥꯎꯕꯅꯤ ꯍꯥꯎꯕꯗꯤ
ꯄꯥꯛꯅꯝꯒꯤ ꯄ꯭ꯔꯣꯁꯦꯁ ꯈꯤꯇ ꯇꯥꯛꯄꯤꯒꯗ꯭ꯔꯥ
ꯇꯥꯛꯄꯤꯔꯛꯑꯣ ꯍꯥꯏꯕꯗ ꯑꯣꯏꯕ꯭ꯔꯥ ꯀꯔꯝꯕꯒꯤ ꯄꯥꯝꯃꯤꯅꯣ
ꯑꯃ ꯍꯦꯛꯇ ꯌꯥꯏꯗ ꯍꯥꯎꯒꯗꯕ ꯃꯑꯣꯡꯒꯤ ꯄꯥꯝꯃꯦ
ꯅꯝꯄꯥꯛꯄꯤꯒꯤ ꯑꯣꯏꯔꯒꯅ ꯅꯝꯄꯥꯛꯄꯤꯗꯨꯗ ꯒꯣ ꯂꯝꯝꯄꯥꯛꯄꯤꯗꯣ ꯍꯥꯟꯅ ꯐꯖꯅ ꯆꯥꯝꯊꯣꯛꯑꯣ ꯁꯣꯏꯔꯣ ꯁꯣꯏꯔꯒ ꯑꯃꯨꯛ ꯅꯣꯏꯈꯥꯏꯔꯣ ꯃ ꯈꯥꯏꯕ ꯂꯣꯏꯀꯥꯟꯗ ꯇꯤꯜꯂꯧ ꯆꯅꯝ ꯀꯩꯀꯥ ꯂꯣꯏ ꯍꯥꯞꯆꯜꯂꯣ ꯅꯪ ꯇꯤꯜꯍꯧ ꯃꯔꯨ ꯃꯔꯥꯡ ꯀꯩꯀꯥꯗꯨ ꯂꯣꯏꯅꯃꯛ ꯗꯨ ꯀ ꯀꯣ ꯂꯩꯦ ꯑꯗꯨꯗꯨꯒ ꯂꯣꯏꯅ ꯈꯥꯏꯔꯦꯗꯅ
ꯎꯝ
ꯅꯣꯏꯈꯥꯏ ꯑꯗꯨꯗꯣ ꯍꯥꯟꯅ ꯅꯝꯄꯥꯛꯄꯤꯗꯣ ꯍꯥꯟꯅ ꯂꯣꯏ ꯐꯖꯅ ꯅꯩꯈꯥꯏꯅꯤ ꯃꯍꯤ ꯊꯣꯛꯂꯛꯀꯅꯤꯕ ꯃꯍꯤꯗꯨꯣ ꯊꯣꯛꯂꯛꯑꯀꯥꯟꯗꯨꯗ ꯅꯪꯒꯤ ꯀꯩꯅꯣꯗꯣ ꯑꯃꯨꯛ ꯍꯥꯞꯀꯗꯕ ꯕꯦꯁꯣꯟꯗꯣ ꯕꯦꯁꯣꯟꯗꯣ ꯑꯃꯨꯛ ꯍꯥꯞꯄꯦꯗꯅ ꯕꯦꯁꯣꯟꯗꯨꯗ ꯅꯪꯒꯤ ꯃꯣꯔꯣꯛ ꯉꯥꯔꯤ ꯀꯩꯀꯥ ꯑꯗꯨꯝ ꯅꯣꯏꯈꯥꯏꯅꯔꯒ ꯍꯥꯞꯀꯗꯕ ꯉꯥꯔꯤ ꯃꯣꯔꯣꯛꯇꯣ ꯅꯣꯏꯈꯥꯏꯅꯔꯅꯤ ꯑꯗꯒꯤ ꯎꯝ ꯊꯨꯝ ꯊꯨꯝ ꯀꯩꯀꯥ ꯆ ꯑꯅꯤ ꯃꯆꯟ ꯃꯔꯥꯡ ꯂꯩꯕ ꯍꯥꯞ ꯆꯀꯗꯕꯁꯤꯡꯗꯨ ꯂꯣꯏ ꯍꯥꯞꯆꯔꯅꯤꯗꯅ ꯑꯗꯨꯗꯨꯒ ꯑꯃꯨꯛ ꯂꯣꯏꯅ ꯈꯥꯏꯅꯒꯗꯕ ꯅꯣꯏ ꯈꯥꯏꯅꯔꯒ ꯀꯩꯅꯣ ꯇꯧꯒꯗꯕ ꯂꯥꯗꯨꯗ ꯊꯥꯔꯒ ꯍꯥꯞꯄꯒꯅꯤ ꯑꯗꯨꯒ ꯀꯨꯀꯔꯗ ꯀꯥꯝꯒꯦ ꯍꯥꯏꯔꯒꯅ ꯑꯩꯈꯣꯏ ꯇꯦꯡꯀꯣꯠꯩ ꯈꯔ ꯃꯅꯤꯡ ꯈꯔ ꯄꯥꯛꯄ ꯂꯩꯕ ꯇꯦꯡꯀꯣꯠ ꯂꯩꯗꯅ
ꯑꯥ
ꯑꯗꯨꯗꯨꯗ ꯇꯦꯀꯣꯇꯨ ꯃꯅꯨꯡꯗꯨꯗ ꯏꯁꯤꯡ ꯈꯔ ꯍꯥꯞꯄꯣ ꯑꯗꯨꯗꯨꯒ ꯏꯁꯤꯡꯗ ꯍꯥꯞꯄꯒ ꯀꯨꯀꯔꯗꯨꯒꯤ ꯃꯅꯨꯡꯗ ꯍꯥꯞꯆꯜꯂꯨꯕ ꯍꯥꯞꯆꯤꯜꯂꯒ ꯉꯁꯥꯏꯒꯤ ꯌꯣꯝꯁꯤꯂꯤꯕ ꯄꯣꯠꯇꯣ ꯆꯦꯔꯪꯗꯨꯅ ꯀꯤꯁꯜꯂꯒꯅꯦ ꯀꯨꯀꯔꯗꯨꯗꯤ ꯅꯪ ꯊꯒꯦ ꯇꯦꯡꯀꯨꯠꯇꯨꯒꯤ ꯃꯊꯛꯇꯨꯗ ꯍꯥꯞꯄꯣ ꯑꯗꯨꯗꯨꯒ ꯀꯨꯀꯔꯗ ꯑꯍꯨꯝꯂꯛ ꯃꯩꯔꯛ ꯀꯥꯝꯃꯣ ꯑꯗꯨ ꯀꯥꯝꯃꯒ ꯌꯥꯔꯦ ꯑꯗꯨꯗꯨꯒ ꯑꯗꯨ ꯀꯀꯥ ꯃꯨꯜꯂꯝꯃꯅꯤ ꯍꯥꯏ ꯀꯥꯟꯗ ꯊꯥꯡꯊꯔꯒ꯫ ꯀꯩꯒꯨꯝꯕ ꯑꯝꯗ ꯊꯥꯡꯒꯠꯂꯒꯅꯦ ꯃꯆꯨꯝꯗꯣ ꯀꯪꯍꯟꯒꯗꯕ꯫
ꯑꯗꯨ ꯄꯥꯛꯅꯝꯗ ꯑꯗꯨꯃꯥꯏꯅ ꯀꯥꯝꯃꯤ ꯑꯗꯨꯃꯥꯏꯅ ꯉꯥꯝꯅꯝꯗ ꯀꯥꯝꯕꯗꯤ ꯌꯥꯒꯗ꯭ꯔꯥ
ꯌꯥꯔꯣꯏ ꯉꯥꯅꯪꯕꯨꯗꯤ ꯈꯦꯠꯅꯩ ꯍꯥꯎꯔꯣꯏ
ꯀꯃꯥꯏꯅ
ꯉꯥꯒꯨꯝꯕꯁꯤꯗꯤ ꯊꯨꯅ ꯑꯗꯨꯝ ꯃꯨꯟꯕꯅꯦ ꯑꯗꯨꯅ ꯈꯦꯠꯅꯕꯅꯦ꯫ ꯃꯤꯉꯁꯤ ꯀ ꯆꯠ ꯆꯠꯇꯦꯗ꯫
ꯑꯗꯨꯗꯤ ꯉꯥꯔꯝꯒꯤꯗꯤ ꯀꯩꯀꯩ ꯍꯥꯞꯇꯣꯏꯕ
ꯉꯥꯅꯪꯒꯤꯗ ꯃꯣꯔꯣꯛ ꯑꯇꯦꯛꯄ ꯗꯔꯀꯥꯔ ꯑꯣꯏꯔꯤꯁꯦꯥ
ꯑꯇꯩ ꯄ꯭ꯔꯣꯁꯦꯁꯇꯤ ꯆꯞ ꯃꯥꯟꯅꯗꯣꯏꯔꯣ
ꯏꯃꯥꯟꯅꯗꯣꯏꯅꯦ
ꯉꯥꯔꯤꯁꯨ ꯇꯣꯠꯄ ꯌꯥꯎꯗꯣꯏꯕ ꯉꯥꯗꯨꯗ
ꯎꯝ ꯄꯥꯛꯅꯝꯒꯤ ꯉꯥꯅꯝꯈꯤꯗꯅ ꯉꯥꯗꯨꯗ ꯉꯥ ꯉꯥ ꯉꯥꯗꯣ ꯍꯥꯞꯄꯅꯤ ꯉꯥꯗꯨꯗ ꯃꯣꯔꯣꯛ ꯑꯇꯦꯛꯄ ꯁꯣꯏꯖꯤꯜꯂꯅꯤ ꯃꯆꯨ ꯍꯥꯞꯄꯅꯤ ꯃꯆꯟ ꯍꯥꯞꯄꯅꯤ ꯑꯗꯨꯒ ꯉꯥꯗꯨꯒ ꯄꯨꯟꯅ ꯇꯣꯠꯈꯥꯏꯃꯤꯟꯅꯔꯅꯤ ꯑꯗꯨꯗꯤ ꯉꯥꯔꯤꯗꯣ ꯍꯥꯞꯇ꯭ꯔꯁꯨ ꯌꯥꯔꯦ
ꯑꯣ ꯁꯨꯁꯦ ꯗꯣꯡꯁꯨꯔꯔꯤꯁꯤ ꯍꯥꯏꯔꯗꯤ ꯉꯥꯁꯦ ꯊꯣꯛꯇꯤ ꯊꯣꯛꯂꯛꯗꯕꯅꯤ ꯊꯣꯛꯂꯛꯇ꯭ꯔꯤꯁꯤ ꯀꯩꯒꯤ ꯑꯣꯏꯖꯠꯅꯣ꯫
ꯊꯣꯛꯂꯥꯡꯅꯤ ꯊ ꯊꯣꯛꯒꯂꯥꯡꯅꯤ
ꯉꯥꯛꯆꯧ ꯆꯥꯅꯤꯡꯗ꯭ꯔꯣ
ꯑ ꯆꯥꯅꯤꯡꯏꯤ ꯉꯥꯛꯆꯧꯒꯗꯣ ꯁꯧꯒꯤꯒꯗꯣ ꯊꯥꯒ ꯆꯥꯔꯗꯤ ꯀꯌꯥꯝ ꯍꯥꯎꯅꯤꯉ
ꯀꯌꯥꯝ ꯍꯥꯎꯅꯤ ꯇꯥꯎꯊꯣꯛꯑꯒ ꯑ ꯍꯥꯟꯅ ꯇ ꯊꯣꯡ ꯉꯒꯥ ꯁꯨꯞ ꯇꯧꯔꯁꯨ ꯍꯥꯎꯕꯅꯦ꯫
ꯍꯥꯎꯕꯅꯤ ꯗꯥꯛꯇꯣꯔ ꯁꯣꯛ ꯇꯧꯕꯗ ꯑꯗꯨ ꯍꯥꯎꯕꯅꯤꯅꯨꯡ ꯍꯥꯏ
ꯆꯥꯅꯤꯡꯕꯅ ꯉꯥꯎꯈ꯭ꯔꯦꯗ ꯅꯪꯒꯤ ꯋꯥꯔꯤꯁꯤꯗꯤ
ꯆꯥꯅꯤꯡꯕꯩ ꯆꯥꯅꯤꯡꯕ ꯉꯥꯛꯇ ꯉꯥꯏꯔꯛꯑꯅꯤ ꯆꯒꯦꯝ ꯄꯣꯝꯕꯩꯗꯤ ꯈꯪꯉꯕ꯭ꯔꯣ
ꯈꯪ
ꯅꯪꯅ ꯈꯪꯕ ꯖꯒꯥꯗꯨꯕꯨ ꯍꯥꯏꯔꯛꯅꯦ
ꯑꯩꯅ ꯈꯪꯕ ꯖꯒꯥꯁꯦ ꯃꯔꯣꯏ ꯃꯄꯥꯡꯒꯩ ꯂꯣꯏꯅ ꯁꯣꯏꯗꯠꯂꯒ ꯍꯥꯞ ꯗꯅ ꯇꯣꯠꯄ ꯂꯣꯏꯔꯒ
ꯑꯗꯨ ꯑꯗꯨ ꯂꯥꯜꯂꯦ ꯃꯔꯣꯏ ꯃꯄꯥꯡꯗꯣ ꯀꯨꯞꯅ ꯂꯣꯏ ꯁꯣꯏꯔꯅꯤꯗꯅ
ꯑꯥ
ꯑꯗꯨꯁꯨ ꯍꯥꯟꯅ ꯅꯣꯏꯈꯥꯏꯗꯣꯏꯅꯤ ꯃꯔꯣꯏ ꯃꯄꯥꯡꯗꯨꯁꯨ ꯑꯗꯨꯗꯅꯦ ꯃꯔꯣꯏ ꯃꯄꯥꯡꯗꯨꯗ ꯆꯦꯡ ꯍꯥꯞꯄꯅꯤ ꯎꯝ ꯑꯗꯒꯤ ꯃꯆꯨ ꯍꯥꯞꯆꯜꯂꯅꯤ ꯑꯗꯨꯒ ꯂꯣꯏ ꯕꯤꯔꯤ ꯕꯤꯔꯤ ꯅ‌ꯣꯏ ꯈꯥꯏꯔꯅꯤꯗꯅ ꯅꯣꯏꯈꯥꯏꯔꯀꯥꯟꯗ ꯉꯁꯥꯏꯒꯤ ꯌꯥꯝꯕ ꯃꯤꯁꯦ ꯄꯤꯛꯁꯟꯒ꯭ꯔꯅꯤꯕ ꯑꯗꯨꯗꯨꯒ ꯀꯨꯀ꯭ꯔꯗꯅꯤ ꯈꯪꯗꯦ ꯎꯌꯥꯟꯗꯅꯤ ꯈꯪꯗꯦ ꯗ‌ꯣꯝꯅ ꯊꯣꯡꯒꯗꯕ ꯄꯥꯇ꯭ꯔꯗꯨꯗ ꯑꯗꯨꯗꯣ ꯍꯥꯞꯆꯟꯈꯤꯗꯕ ꯃꯆꯨ ꯀꯩꯀꯥꯗꯣ ꯂꯣꯏ ꯍꯥꯞꯆꯤꯜꯂꯒ ꯑꯗꯨꯝꯗ ꯍꯋꯥꯏꯖꯔꯥꯛ ꯈꯔ ꯑꯃ ꯍꯥꯞꯈ꯭ꯔꯅꯤ ꯌꯥꯝ ꯄꯨꯂꯞ ꯍꯥꯞꯄ ꯌꯥꯗꯦ ꯃꯅꯝꯗꯨꯒꯤ ꯈꯔ ꯍꯥꯞꯄꯅꯤ ꯅꯪꯒꯤ ꯑꯗꯨꯗ ꯍꯥꯞꯀꯗꯕ ꯄꯣꯠ ꯆꯩꯈꯩꯗꯨ ꯂꯣꯏꯅꯃꯛ ꯑꯗꯨꯗ ꯁꯣꯏꯔꯒ ꯌꯣꯡꯆꯥꯛ ꯅꯨꯡꯖꯥꯛ ꯑꯣꯏꯣꯏꯔꯣ ꯁꯣꯏꯔꯒ ꯍꯥꯞꯄꯅꯦ ꯑꯗꯨꯒ ꯍꯣꯔꯦꯟ ꯁꯣꯛ ꯇꯧꯕꯒꯤꯗꯣ
ꯑꯝ
ꯑꯗꯨ ꯁꯣꯛꯇꯧꯕꯗꯨꯗ ꯃꯦꯟ ꯑꯣꯏꯅ ꯍꯋꯥꯏ ꯍꯖꯥꯗꯣ ꯍꯥꯞꯀꯗꯕ꯫ ꯑꯍꯥꯟꯕ ꯉꯁꯥꯏꯒꯤ ꯍꯧꯔꯛꯄꯗ ꯍꯥꯞꯄꯤꯗꯨꯅ ꯈꯔ ꯀꯩꯅꯣ ꯇꯧꯅꯕꯒꯤ ꯑꯗꯨꯒ ꯁꯣꯛ ꯇꯧꯕꯗꯨꯗꯅ ꯃꯍꯥꯎꯗꯣ ꯍꯦꯟꯅ ꯂꯩꯔꯛꯇꯕ
ꯈꯪꯈ꯭ꯔꯕꯅꯤ
ꯑꯗꯨꯁꯨ ꯅꯣꯏꯈꯥꯏꯒꯗꯝꯅꯦ ꯆꯒꯦꯝ ꯄꯣꯝꯕꯈꯩꯁꯤꯁꯨ ꯅꯣꯏꯗ꯭ꯔꯗꯤ ꯆꯞꯇꯤꯡ ꯆꯞꯇꯤꯡ ꯇꯤꯡꯉꯒ ꯊꯣꯔꯛꯀꯅꯤꯕ
ꯍꯣꯏ
ꯊꯣꯡꯕ ꯊꯥꯛꯄꯩꯗꯤꯅꯦ ꯂꯣꯏ ꯈꯪꯕꯅꯤꯅꯦ
ꯈ꯭ꯋꯥꯏ ꯃꯔꯨ ꯑꯣꯏꯅ ꯅꯣꯏ ꯈꯥꯏꯗꯣꯏꯁꯦ ꯍꯪꯒꯥꯝꯅꯤꯅꯦꯀꯣ
ꯎꯝ ꯍꯪꯒꯥꯝ ꯌꯦꯟꯗꯦꯝ ꯌꯦꯟꯗꯦꯝ ꯃꯅꯥ ꯍꯥꯞꯅꯤꯡꯕ ꯑꯗꯨꯗ ꯍꯥꯞꯄ ꯃꯅꯥ ꯃꯁꯤꯡꯁꯦ ꯂꯣꯏꯅꯃꯛ
ꯑꯗꯨ ꯆꯥꯗꯕ ꯃꯤꯁꯨ ꯂꯩꯗꯅ ꯌꯦꯗꯦꯝꯒꯁꯤꯗꯤ
ꯌ‌ꯦꯟꯗꯦꯝ ꯆꯥꯗꯕꯒꯥꯁꯤꯗꯤ ꯀꯇꯥꯖꯤꯠꯅꯤꯗ
ꯀꯩ ꯍꯥꯏꯕꯗꯨꯅ
ꯑꯅꯝꯕꯅ ꯂꯣꯏ ꯆꯥꯏ ꯍꯥꯏꯕ ꯃꯤ ꯑꯃꯅꯤꯈꯛꯀꯤ ꯋꯥꯔꯤꯅꯦꯕ
ꯑꯁ ꯅꯪꯒꯤ ꯗꯥꯏꯠꯁꯤꯁꯨ ꯁꯣꯏꯕ ꯌꯥꯗꯕꯅꯤꯅ ꯄꯤꯠꯀ ꯍꯥꯏꯔꯛꯏꯍꯦ
ꯃꯈꯣꯟ ꯊꯣꯔꯛꯄ꯭ꯔꯥ ꯈꯔꯥ ꯇꯧꯔꯛꯀꯅꯤ
ꯊꯣꯛꯍꯧꯅ ꯇꯥꯈ꯭ꯔꯕ
ꯍꯧꯖꯤꯛꯇ ꯊꯣꯡꯒꯥꯟ ꯊꯣꯛꯑ ꯂꯩꯔꯨꯕꯅꯤ ꯋꯥꯔꯤ ꯁꯥ ꯁꯥꯅ꯫
ꯋꯥꯔꯤ ꯁꯥ ꯁꯥꯅ ꯉꯁꯥꯏ ꯈꯣ ꯈꯣ ꯈꯣꯛ ꯇꯧꯔ ꯅꯤꯛꯄꯗꯨꯁꯨ ꯑꯩ ꯇꯥꯏ ꯇꯥꯗꯤ ꯇꯥꯕꯅꯦ ꯑꯩꯁꯦ꯫
ꯎꯝ ꯃꯣꯏꯅ ꯋꯥ ꯉꯥꯡꯁꯤꯜꯂꯛꯄꯅꯤꯅ ꯈꯨꯝꯗꯝꯅꯤ ꯏꯟꯒꯤꯠꯇꯥ ꯇꯧꯁꯟꯕꯅꯤ ꯎꯝ ꯎꯝꯝ ꯅꯪ ꯈꯨꯝꯕ ꯌꯥꯕꯃꯤ ꯅꯠꯇꯦ ꯎꯝ
ꯃꯇꯝ ꯃꯥꯡꯉꯦ ꯃꯣꯏ ꯋꯥꯔꯤ ꯈꯨꯝꯕ
ꯃꯥꯡꯉꯦ ꯑꯩꯅ ꯈꯨꯝꯕ ꯌꯥꯕꯃꯤ ꯅꯠꯇꯦꯁ‌ꯦ ꯃꯣꯏꯗ ꯎꯠꯁꯜꯂꯝꯕꯅꯤ ꯑꯩꯅ ꯁ‌ꯣꯝ ꯏꯕꯦꯝꯃꯗꯤ ꯌꯦꯟꯖꯥꯡ ꯌꯥꯝ ꯍꯥꯎꯅ ꯆꯥꯕꯤꯈ꯭ꯔꯦꯕ ꯅꯣꯏꯕꯨ ꯅꯍꯥꯟꯗꯁꯨ ꯌꯦꯟꯗꯣ ꯐꯨꯠꯂ ꯆꯥꯒꯤꯗꯥꯏ
ꯑꯩꯈꯣꯏ ꯚꯅꯕꯨ ꯆꯥꯁꯦ ꯍꯥꯏꯔꯗꯤ ꯆꯥꯏ ꯑꯩꯈꯣꯏꯗꯤ
ꯂꯥꯎ ꯏꯍꯦ ꯅꯣꯏ ꯏꯃꯨꯡꯗꯨꯁꯨ
ꯎꯝ ꯍꯌꯦꯡꯁꯦ ꯀꯩꯒꯨꯝꯕ ꯑꯩꯅ ꯅꯣꯏ ꯑꯃꯁꯦ ꯄꯨꯔꯒ ꯕꯖꯥ꯭ꯔ ꯆꯠꯂꯗꯤ ꯅꯪꯁꯦ ꯑꯩꯈꯣꯏ ꯁꯥꯗꯨꯒ ꯀꯥꯏ ꯍꯥꯏꯔꯛꯇꯣꯏꯔꯥ
ꯌꯦꯁ ꯀꯔꯦꯛ
ꯀꯔꯤ ꯃꯔꯝꯒꯤꯅꯣ ꯅꯣꯏꯅ ꯑꯗꯨꯃꯥꯏꯅ ꯍꯦꯛꯇ ꯍꯥꯏꯕꯤꯔꯤꯁꯦ ꯀꯩ ꯅꯨꯡꯉꯥꯏꯇꯕ ꯂꯩ ꯍꯥꯥ
ꯎꯝ ꯅ‌ꯣꯏꯅꯤꯁ‌ꯦ ꯁꯥꯗꯨꯅ ꯁꯅꯥꯎ ꯅꯠꯇ‌ꯦ ꯁꯖꯥꯎꯅꯤꯅꯦ
ꯑꯥ
ꯁꯅꯥꯎꯒ ꯅꯠꯇ꯭ꯔꯦꯕ
ꯃꯥꯟꯅꯕ ꯑꯅꯤ ꯂꯩꯔꯝꯕꯒꯤ ꯅꯣꯏ ꯂꯥꯏꯕꯛꯇꯤ ꯌꯥꯝꯅ ꯐꯔꯕꯅꯤ
ꯀꯩ ꯃꯇꯥꯡꯗꯅ ꯐꯔꯤꯁꯦ
ꯀꯩꯗ ꯐꯗ꯭ꯔꯒꯦ ꯄꯥꯈꯣꯠ ꯍꯥꯏꯔꯤꯉꯩ ꯆꯠꯍꯜꯂꯤꯁꯤꯗꯤ
ꯎꯝ ꯒꯥꯔꯤ ꯄꯤꯖꯕ ꯄꯥꯈꯣꯟꯗꯗꯤ ꯆꯠꯇꯕꯅꯤ ꯑꯗꯨꯁꯨ
ꯒꯥꯔꯤ ꯄꯤꯗ꯭ꯔꯁꯨ ꯆꯠꯂꯦ ꯑꯩꯈꯣꯏꯗꯤ
ꯈꯪꯗꯦ ꯅꯣꯏꯗꯤ ꯆꯠꯄ꯭ꯔꯥ ꯑꯩꯈꯣꯏꯗꯤ ꯆꯠꯇꯦ
ꯄꯥꯈꯣꯟ ꯍꯥꯏꯕꯁꯤ ꯄꯥꯈꯣꯟꯅꯤ
ꯑꯄꯨꯖꯔꯣ
ꯑꯗꯨ ꯉꯁꯥꯏꯗꯒꯤ ꯍꯥꯏꯅꯔꯤꯅꯦ ꯑꯩꯈꯣꯏꯅꯤꯁꯨ ꯏꯪꯒꯤꯠ ꯇꯧꯔꯒ
ꯑꯗꯣ ꯑꯩ ꯄꯩꯁꯥ ꯂꯩꯇꯦ ꯇꯠꯜꯂꯤꯅꯦ
ꯂꯨꯄꯥ ꯀꯌꯥ ꯂꯩꯒꯦ ꯍꯥꯏꯁꯦ
ꯄꯩꯁꯥ ꯂꯩꯇ‌ꯦ ꯍꯥꯏ ꯂꯨꯄꯥ ꯀꯥꯌꯥ ꯂꯩꯒꯦꯌ‌ꯦ
ꯁꯤꯛ ꯁꯤꯛꯀꯤ ꯑꯃ ꯄꯥꯏꯗꯕ꯭ꯔꯣ ꯍꯥꯏꯁꯦ
ꯄꯥꯏꯗꯦ ꯑꯩꯈꯣꯏꯇꯣꯟꯗꯒꯤ ꯍꯧꯖꯤꯛ ꯑꯩꯅ ꯂꯨꯄꯥ ꯌꯥꯡꯈꯩ ꯂꯧꯊꯣꯛꯑꯦ ꯃꯥꯅ ꯇꯥꯔꯗꯤ ꯁꯥꯎꯔꯛꯀꯅꯤꯕꯀꯣ ꯑꯩꯅ ꯑꯩ ꯇꯣꯂꯣꯞ ꯐꯪꯉꯀꯥꯟꯗ ꯄꯤꯒꯦꯅ ꯂꯧꯊꯣꯛꯄꯅꯦꯕ
ꯑꯣ ꯅꯪ ꯅꯪ ꯈꯇꯛ ꯈꯇꯛ ꯈꯊꯛ ꯅꯤꯛꯎꯔꯤꯗꯣ ꯑꯗꯨꯅꯔꯥ
ꯎꯝ ꯑꯩꯅ ꯂꯨꯄꯥ ꯅꯤꯐꯨꯗꯤ ꯍꯥꯞꯆꯤꯟꯕꯤꯒꯦ ꯈꯟꯕ ꯗꯨꯀꯥꯟꯗ ꯀꯨꯟ ꯑꯃ ꯂꯩꯔꯦ ꯍꯧꯛ ꯀꯨꯟ ꯑꯃ ꯄꯨꯔꯛꯏꯕ ꯑꯗꯨ ꯅꯤꯝꯐꯨꯗꯣ ꯍꯥꯞꯄꯔꯣꯏꯕ ꯃꯆꯤꯟ ꯃꯈꯥꯗꯤ ꯑꯔꯗꯒꯤꯩ ꯊꯤꯔꯛꯇꯣꯏꯅꯦ ꯑꯩ ꯉꯁꯥꯏ ꯃꯉꯣꯟꯗ ꯄꯩꯁꯥ ꯍꯪꯒꯦ ꯇꯧꯕ ꯍꯪꯗ꯭ꯔꯕ ꯍꯪꯗꯕꯤꯗ ꯑꯗꯨꯝ ꯊꯤꯔꯕ ꯑꯩꯅ
ꯁꯣꯏꯗꯕꯤꯗ ꯃꯥꯅ ꯈꯨ ꯈꯨ ꯈꯨ ꯀꯥꯝꯕꯤꯔꯅꯤ ꯅꯪ ꯀꯩꯝ ꯈꯜꯂꯨꯅꯨ
ꯑꯩꯅ ꯈꯨꯕꯥꯛꯇ ꯂꯨꯄꯥ ꯇꯔꯥꯒꯤ ꯏꯔꯒ ꯑꯩꯈꯣꯏ ꯃꯥꯗ ꯏꯟꯈꯤꯦ ꯇꯧꯒꯦ ꯇꯧꯕ ꯑꯃꯗꯤ ꯑꯃꯝꯕꯗꯨꯗ ꯐꯣꯟꯗ ꯊꯥꯖꯤꯠꯂꯒ ꯇꯨꯝ ꯂꯩꯔꯝꯃꯤꯌꯦ
ꯑꯣ
ꯑꯗꯨꯗꯤ ꯑꯩꯁꯨ ꯈꯨꯕꯥꯛꯇꯣ ꯇꯤꯡꯊꯣꯛꯎꯕꯗꯣ ꯌꯥꯗ꯭ꯔꯅꯤꯅ ꯆꯤꯡꯊꯣꯛꯐꯝ ꯅꯠꯇꯕ ꯊꯤꯔꯛꯄꯗ ꯃꯥꯏ ꯕꯦꯒꯛꯇꯨꯗ ꯇꯣꯛ ꯇꯥꯔꯨꯕ
ꯑꯣꯍꯣ ꯕꯦꯦꯛ ꯊꯝꯃꯝꯕ ꯃꯥꯅ ꯂꯥꯜꯂꯦꯅꯦ ꯑꯗꯨꯗꯤ
ꯃꯥꯅꯦ ꯃꯥ
ꯃꯥꯅꯦ ꯃꯁꯥ ꯂꯣꯏꯅ ꯂꯣꯏꯅ ꯆꯠꯀꯗꯕꯅꯤ ꯃꯥꯅ ꯂꯥꯟꯕꯅꯤ ꯆꯨꯝꯃꯦ
ꯃꯥ ꯂꯥꯛ ꯃꯥꯗꯤ ꯄꯩꯁꯥꯕꯨ ꯌꯥꯝ ꯄꯥꯏꯍꯧꯋꯤꯗ ꯆꯅꯤ ꯆꯠꯄꯤꯌꯣ ꯆꯥꯝꯃ ꯆꯠꯄꯤ ꯕꯤꯌꯣ ꯆꯥꯝꯉꯥꯁꯨꯦ ꯌꯥꯝ ꯌꯥꯎꯍꯧꯒꯅꯤ ꯑꯩꯅ ꯃꯃꯥꯗꯕꯨꯗꯤ ꯍꯥꯏꯗꯣꯛꯄꯤꯗꯕ
ꯀꯌꯥ ꯀꯌꯥ ꯌꯥꯍꯧꯔꯒꯦ ꯍꯥꯏꯁꯤꯕꯨ ꯀꯌꯥ ꯌꯥꯝ ꯍꯧꯧꯔꯒꯦ
ꯎꯝ ꯌꯥꯝ ꯍꯥꯎꯋꯣꯏ ꯀꯔꯥꯏ ꯂꯩꯔꯤꯃꯣ ꯈꯪꯗꯦ
ꯑꯥ ꯈꯤꯇꯪ ꯔꯨꯠ ꯇꯧꯕ ꯌꯥꯒꯗ꯭ꯔꯥ
ꯌꯥꯅꯤꯕꯣ ꯊꯝꯐꯝ ꯈꯪꯉꯤ
ꯂꯣꯠꯁꯤꯜꯂꯝꯃꯣ ꯑꯗꯨꯗꯤ ꯃꯥ ꯊꯝꯃꯝꯃꯒ ꯑꯩꯈꯣꯏꯅ ꯍꯦꯛ ꯆꯠꯂꯁꯦ
ꯑꯗꯨꯝ ꯐꯗꯧ ꯃꯥꯟꯂꯦ
ꯄꯨꯡꯗꯣ ꯊꯦꯡꯉꯦꯗ ꯑꯪ ꯇꯜꯂꯛꯑꯦꯗ ꯆꯠꯄ
ꯄꯨꯡ ꯍꯧꯖꯤꯛ ꯀꯌꯥꯕꯨ ꯇꯥꯈ꯭ꯔꯒꯦꯅꯦ ꯉꯜꯂꯤ ꯀꯩꯅꯣ
ꯑꯩ ꯍꯥꯟꯅ ꯁꯨꯝ ꯇꯂꯛꯑꯦꯕ ꯆꯠꯄꯁꯦ
ꯑꯥ
ꯍꯥꯟꯅ ꯃꯇꯝꯗꯗꯤ ꯍꯧꯖꯤꯛꯀꯥꯟꯗꯝ ꯌꯨꯝꯗꯩ ꯃꯄꯥꯟꯊꯣꯛꯐꯧ ꯇꯟꯗꯅ ꯑꯩꯗꯝ ꯀ꯭ꯋꯥꯐꯧ ꯆꯥꯗꯦ ꯀꯩꯅꯣ
ꯑꯔꯨ ꯑꯃꯨꯛꯃꯨꯛ ꯇꯧꯅꯤꯕꯣ ꯍꯥꯏꯗꯤ ꯊꯣꯡꯒꯥꯟ ꯗꯨꯀꯥꯟ ꯑꯁꯦ ꯅꯛꯏꯅꯦꯕ ꯑꯩꯈꯣꯏꯁꯦ
ꯑꯁ ꯑꯩ ꯑꯁꯨꯛꯌꯥꯝ ꯃꯄꯥꯟ ꯊꯣꯛꯄꯣꯛ ꯇꯜꯂꯤ ꯈꯨꯠꯇꯟ ꯑꯃꯅꯤ ꯑꯩ ꯇꯜꯂꯤꯁꯦ